ꯑ
ꯍꯜꯂꯣ ꯇꯥꯏ ꯇꯥꯏ
ꯑꯦꯗꯧꯔꯤꯅꯣ
ꯍꯤꯞꯄꯒ ꯂꯩꯌꯦ
ꯑꯣ
ꯏꯗꯧꯔꯤꯅꯣ ꯅꯪꯗꯤ
ꯎꯝ ꯀꯩꯁꯨ ꯇꯧꯗꯦꯅ ꯂꯦꯞꯄꯒ ꯂꯩ
ꯑꯁ ꯀꯩꯀꯩ ꯂꯦꯞꯄꯤꯔꯣ
ꯂꯦꯞꯅꯤꯡꯕꯒꯤ ꯂꯦꯞꯄꯤꯅꯦ ꯀꯩꯅꯣ
ꯐꯝꯕ ꯌꯥꯗ꯭ꯔꯣ
ꯐꯝꯍꯟꯈ꯭ꯔꯦ ꯑꯗꯨꯒꯤ ꯂꯦꯞꯄ
ꯌꯥ
ꯊꯕꯛ ꯂꯩꯇꯕꯅꯤ ꯑꯃꯨꯛ ꯇꯨꯝ ꯑꯃꯨꯛ ꯆꯥ ꯑꯃꯨꯛ ꯂꯦꯞ
ꯊꯕꯛ ꯂꯩꯇꯕ꯭ꯔꯥꯅꯪ
ꯎꯝ ꯂꯩꯇꯦ ꯊꯕꯛ ꯅꯪꯗꯤ
ꯑꯩꯁꯦ ꯊꯕꯛ ꯌꯥꯝ ꯂꯩꯌꯦ
ꯂꯩꯥꯔꯗꯤ ꯇꯧꯕ ꯌꯥꯗ꯭ꯔꯣ
ꯇꯥꯕ꯭ꯔꯣ
ꯇꯥꯏ ꯍꯣꯢ
ꯊꯕꯛ ꯌꯥꯝ ꯂꯩꯌꯦ
ꯀꯩ ꯊꯕꯛꯅꯣ
ꯑꯁ ꯌꯨꯝꯒꯤꯁꯨ ꯂꯩꯌꯦ ꯃꯄꯥꯟꯒꯤꯁꯨ ꯂꯩꯌꯦ
ꯑ ꯁꯨꯒꯗꯕꯅꯦ ꯊꯕꯛꯀꯤ
ꯑ ꯁꯨꯕꯤꯒꯦꯔꯣꯅꯪ
ꯁꯨꯕꯤꯒꯦ ꯄꯨꯔꯛꯑꯣ ꯁꯤꯗ
ꯅ ꯅꯪꯅ ꯂꯥꯛꯑꯒ ꯁꯨꯒꯗꯕ
ꯑꯁ ꯑꯩ ꯑꯗꯨꯒꯨꯝꯕꯗ ꯆꯠꯄ ꯍꯥꯏꯩꯗꯒꯤꯅꯦ
ꯑꯩ ꯂꯧꯕ ꯂꯥꯛꯀꯦ ꯑꯗꯨꯗꯤ
ꯇꯣ ꯂꯥꯛꯑꯣ
ꯀꯩꯖꯥꯡ ꯁꯥꯔꯒ ꯑꯌꯨ
ꯑꯁꯥꯗꯗ ꯍꯗ
ꯀꯩ ꯆꯥꯕ ꯑꯗꯨꯗꯤ
ꯅꯨꯗꯜꯁ ꯀꯨꯝꯕ ꯆꯥꯕ
ꯑ
ꯏꯊꯟꯗ ꯂꯩꯕꯅꯤꯅ ꯆꯥꯛ ꯏꯟꯁꯥꯡ ꯊꯣꯡꯅꯤꯡꯉꯥꯏ ꯇꯜꯂꯦ
ꯑ ꯅꯪ ꯃꯊꯠ ꯂꯩꯕ꯭ꯔꯣ
ꯎꯝ ꯀꯦꯟꯗ ꯂꯩꯕ
ꯀꯒꯤ ꯅꯠꯇꯅ ꯂꯩꯕꯅꯣ
ꯈꯪꯗꯦ ꯏꯊꯟꯗ ꯀꯩ ꯀꯩ ꯂꯩꯔꯤꯅꯣ ꯈꯪꯗꯦ ꯁ
ꯑꯣ ꯅꯪꯁꯨ ꯈꯪꯍꯧꯗꯧꯕ ꯅꯥꯊꯟꯗ ꯂꯩꯕꯗꯣ ꯅꯥꯊꯟꯗ ꯂꯩꯕꯗꯣ ꯅꯪꯁꯨ ꯈꯪꯍꯧꯗ꯭ꯔꯦꯕ
ꯎꯝ ꯏꯆꯦꯒ ꯂꯩꯕ ꯏꯆꯦꯗꯨ ꯌꯨꯝꯗ ꯆꯠꯈꯤꯕ
ꯑꯣ ꯀꯥꯏ ꯂꯩꯒꯦ ꯃꯄꯥ ꯂꯩꯕ꯭ꯔꯣ
ꯃꯦ ꯅꯅꯥ ꯏꯂ ꯏꯕ ꯁꯤ ꯇꯝꯄꯥꯛꯇ ꯂꯑꯦ ꯅꯗꯤ
ꯑꯩꯗꯤ ꯀꯩꯅꯣꯗ ꯂꯩꯌꯦ ꯕ꯭ꯔꯥꯖꯤꯜꯗ ꯂꯩꯑ
ꯌꯥꯝ ꯐꯩꯅꯦ ꯑꯗꯨꯗꯤ ꯌꯥꯝ ꯂꯥꯞꯅꯩꯌꯦ ꯑꯩꯕꯨꯂꯕ ꯂꯒꯦꯦꯅ
ꯐꯨꯠꯕꯣꯜ ꯌꯦꯡꯕ ꯆꯠꯄ ꯃꯣꯏ ꯀꯩꯅꯣꯒ ꯃꯣꯏ ꯃꯁꯦꯟꯒ
ꯂꯣꯏꯔꯦꯍꯦ ꯌꯥꯝ ꯅꯨꯡꯉꯥꯏꯕ ꯋꯥꯅꯤꯅꯦ ꯑꯗꯨꯗꯤ ꯂꯥꯛꯑꯦ ꯍꯦ ꯂꯥꯛꯑꯦ ꯍꯥꯏꯕ ꯑꯃꯨꯛ
ꯍꯣꯏ ꯑꯃꯨꯛ ꯍꯜꯂꯛꯑꯦ
ꯑꯣ ꯅꯨꯡꯉꯥꯏꯕ꯭ꯔꯣ ꯆꯠꯄꯗꯣ ꯃꯄꯥꯟ ꯂꯝꯗ
ꯅꯨꯡꯉꯥꯏꯌꯦ
ꯀꯩ-ꯀꯩ ꯃꯤ ꯊꯦꯡꯅꯒꯦ
ꯑꯁ ꯃꯤꯗꯤ ꯖꯥꯠ-ꯖꯥꯠ ꯊꯦꯡꯅꯔꯛꯑꯦꯗꯥ
ꯎꯝ ꯊꯦꯡꯅꯒꯗꯧꯕꯅꯦ ꯃꯄꯥꯟ ꯊꯣꯛ ꯑꯗꯤ
ꯃꯥꯡꯍꯜꯂꯦꯗ
ꯀꯩ ꯃꯊꯦꯜ ꯆꯥꯔꯒꯦ ꯉꯥꯁꯤ
ꯆꯥꯒꯅꯤ ꯍꯥꯏꯕ꯭ꯔꯣ
ꯑꯌꯨꯛꯀꯤ
ꯑꯌꯨꯛꯀꯤꯁꯦ ꯌꯦꯔꯨꯝꯒꯥ ꯑꯥꯂꯨꯒ ꯀꯩ ꯀꯩꯅꯣ ꯈꯪꯗꯦ ꯑꯩꯁꯨ
ꯅꯪꯗꯤ ꯌꯨꯝ ꯅꯣꯏ ꯄꯨꯜꯂꯞ ꯂꯩꯔꯝꯒꯅꯤꯀꯣ
ꯄꯨꯜꯂꯞ ꯅꯠꯇꯦꯗ ꯅꯣꯡ ꯆꯨꯕ꯭ꯔꯣ
ꯎꯝ ꯅꯣꯡ ꯆꯨꯗꯦ ꯍꯧꯖꯤꯛꯇꯤ ꯉꯁꯤꯒꯤ ꯆꯨꯗ꯭ꯔꯤ ꯅꯣꯡ
ꯑꯣ ꯉꯁꯤꯒꯤ ꯆꯨꯗ꯭ꯔꯤꯕ ꯀꯔꯝ ꯀꯥꯟꯗ ꯆꯨꯗꯣꯏꯅꯣ
ꯉꯔꯥꯡ ꯆꯨꯕꯗꯨꯒꯤ ꯉꯁꯤꯒꯤ ꯆꯨꯗ꯭ꯔꯤ ꯍꯥꯏꯕꯅꯦ
ꯑꯣ ꯉꯁꯤꯒꯤ ꯆꯨꯗ꯭ꯔꯥꯗꯤ ꯍꯣꯔꯦꯟ ꯆꯨꯗꯧ ꯃꯥꯜꯂꯦ
ꯆꯨꯔꯗꯤ ꯐꯖꯅ ꯁꯥꯃꯟꯕꯒꯤ
ꯀꯌꯥꯃꯨꯛ ꯁꯥꯒꯦ
ꯍꯥꯥ
ꯀꯌꯥꯃꯨꯛ ꯁꯥꯒꯦꯕ
ꯍꯥꯏꯅꯤꯡꯉꯥꯏ ꯂꯩꯇ꯭ꯔꯦ ꯂꯣꯏ ꯁꯥꯔꯦ
ꯑꯣ
ꯅꯣꯏꯔꯣꯝꯗꯗꯤ
ꯁꯥꯗꯦꯗ ꯑꯩꯈꯣꯏꯗꯤ ꯏꯪꯉꯦ
ꯐꯩꯅꯦ ꯑꯗꯨꯗꯤ
ꯍꯣꯏ ꯐꯩꯖꯨꯞ ꯁꯨꯞꯄꯒ ꯇꯨꯝꯕꯅꯦ ꯑꯩꯈꯣꯏꯗꯤ
ꯑꯁ ꯑꯍꯤꯡꯗ ꯑꯩꯈꯣꯏꯗꯤ ꯇꯧꯗꯦ ꯑꯗꯨꯒꯨꯝꯕꯗꯣ ꯑꯃꯨꯛ ꯁꯥꯃꯟꯕꯒꯤ
ꯀꯣ ꯂꯩꯆꯤꯟꯅ
ꯎꯝ ꯀꯥꯏ ꯖꯒꯥ ꯑꯣꯏꯔꯝꯖꯥꯠꯅꯣ ꯅꯪꯁꯦ ꯌꯥꯝ ꯏꯪꯈ꯭ꯔꯦ ꯑꯗꯨꯗꯤ
ꯑꯏꯪꯕ ꯖꯒꯥꯗ
ꯎꯝ
ꯅꯣꯔꯋꯦ ꯈꯪꯕ꯭ꯔꯣ
ꯈꯪꯗꯦꯗ ꯑꯗꯨꯒꯨꯝꯕ ꯑꯩ
ꯥꯑꯁ ꯇ꯭ꯌꯨꯚꯂꯥꯏꯠ ꯂꯥꯛꯄꯗꯣ
ꯈꯪꯗꯦ ꯉꯁꯤꯅ ꯑꯍꯥꯥꯟꯕꯅꯦ ꯇꯥꯔꯤꯕ
ꯑꯣ ꯍꯣꯔꯦꯟ ꯀꯩꯅꯣ ꯒꯨꯒꯜꯗ ꯑꯦꯛꯁꯦꯁ ꯇꯧꯑꯣ ꯐꯖꯕꯅꯦ ꯑꯗꯨꯗꯣ ꯅꯨꯡꯁꯥꯁꯨ ꯊꯣꯛꯇꯦ ꯑ
ꯅꯨꯡꯁꯤ ꯌꯨꯝꯗ ꯂꯥꯏꯒꯗ꯭ꯔꯣ ꯍꯧꯖꯤꯛ
ꯑꯗꯨ ꯂꯩ ꯂꯩꯅꯤꯗ
ꯑꯥ
ꯌꯨꯝ ꯂꯩꯒꯅꯦꯕ
ꯎꯝ
ꯑꯩꯈꯣꯏꯗꯤ ꯃꯝꯕ ꯍꯧꯔꯦ ꯅꯣꯏꯗꯤ ꯃꯝꯗ꯭ꯦꯔꯤꯕꯣ
ꯎꯝ ꯉꯗ ꯑꯗꯨꯅ ꯌꯥꯝ ꯈꯪꯅꯤꯡꯉꯔꯤꯁꯦ ꯑꯩꯅ ꯁꯤ ꯄꯨꯡ ꯀꯌꯥꯗ ꯉꯥꯟꯒꯦ ꯍꯥꯏꯁꯦ
ꯑꯩꯈꯣꯏ ꯑꯩꯈꯣꯏꯗ ꯉꯥꯟꯕꯗꯨꯔꯣ
ꯎꯝ
ꯄꯨꯡ ꯑꯍꯨꯝ ꯃꯈꯥꯏ ꯍꯦꯛ ꯇꯥꯕꯒ ꯑꯗꯨꯝ ꯉꯥꯟꯕ ꯍꯧꯔꯦ
ꯎꯝ ꯈꯣꯏꯗꯅ ꯑꯗꯨꯗ ꯑꯣ ꯕꯣ ꯌꯦꯡꯕ꯭ꯔꯣ ꯉꯁꯤ
ꯕꯣ ꯌꯦꯡꯗꯦ ꯀꯩꯅꯣꯗꯒꯤ ꯍꯜꯂꯛꯄꯗ ꯉꯥꯏꯔꯤ ꯑꯗꯨꯒꯤ
ꯊꯕꯛ ꯆꯠꯄ꯭ꯔꯣ
ꯊꯕꯛ ꯆꯠꯇꯦꯕ ꯕ꯭ꯔꯥꯖꯤꯜ ꯀꯩꯅꯣꯗ ꯆꯠꯂꯒ ꯕ꯭ꯔꯥꯖꯤꯜꯗ ꯂꯥꯛꯇ ꯉꯥꯏꯔꯦꯕ
ꯑ ꯌꯥꯝ ꯂꯩꯕ ꯋꯥꯅꯤꯅꯦ ꯅꯪꯒꯤꯁꯦ
ꯍ ꯈꯔ ꯇꯧꯔꯛꯀꯅꯤ
ꯎꯝ ꯇꯎ ꯇꯑꯣꯣ ꯇꯎꯒ ꯌꯥ
ꯀꯩ ꯌꯦꯟꯖꯥꯡ ꯊꯣꯡꯒꯦ ꯍꯥꯏꯅꯣ ꯍꯣꯔꯦꯟ
ꯍꯣꯔꯦꯟ ꯍꯋꯥꯏ ꯑꯁꯥꯡꯕꯗꯣ
ꯑꯣ
ꯑꯗꯨ
ꯑꯗꯨ ꯈꯛꯇ
ꯍꯣꯏ
ꯎꯝ ꯍꯥꯎꯕꯅꯦ ꯑꯗꯨꯨꯁꯨ
ꯆꯥꯕ꯭ꯔꯣ ꯅꯪ
ꯆꯥꯗ꯭ꯔꯗꯤ ꯍꯋꯥꯏꯖꯥꯔꯒꯨꯝꯕ ꯍꯥꯞꯄꯒ ꯆꯥꯕꯅꯦ
ꯅꯪꯗꯤ ꯃꯄꯥꯟꯂꯣꯝꯗ ꯌꯥꯝ ꯂꯩꯕꯅꯦ ꯆꯥꯛ
ꯑꯁ ꯑꯗꯨꯒꯨꯝꯕꯗꯣ ꯄ꯭ꯔꯦꯁꯦꯁꯅꯦ
ꯀꯅꯥ ꯀꯅꯥ ꯂꯩꯔꯤꯅꯣ
ꯍꯧꯖꯤꯛꯂꯣ
ꯎꯝ
ꯍꯧꯖꯤꯛꯂꯣꯕ
ꯑꯥꯎ
ꯇꯥꯕ꯭ꯔꯣ
ꯇꯥꯏꯌꯦ ꯇꯥꯏꯌꯦ ꯃꯤ ꯀꯥꯅꯝ ꯂꯩꯇꯦ
ꯎꯝ ꯈꯨꯝꯔꯛ ꯌꯥꯗ꯭ꯔꯣ
ꯑꯁ ꯅꯪꯅ ꯇꯥꯗꯅꯕꯒꯤ ꯑꯣꯏꯔꯝꯃꯅꯤ
ꯁꯤꯗꯤ ꯑꯁ ꯉꯥꯔꯁꯨ ꯀꯥꯡꯗꯤ ꯌꯥꯝꯃꯤꯍꯦ
ꯑꯣ ꯀꯥꯡꯅ ꯄꯨꯒꯦ ꯇꯧꯕ꯭ꯔꯣ ꯅꯪꯕꯣ
ꯍꯥꯥ
ꯀꯥꯡꯅ ꯄꯨꯒꯦ ꯇꯧꯕ꯭ꯔꯕ ꯅꯪꯅ ꯅꯪꯕꯣ
ꯑꯥꯎ ꯑꯥꯎ ꯃꯤꯌꯥꯡ ꯈꯤꯇꯪ ꯀꯪꯂꯤꯉꯩꯗ ꯀꯥꯡꯅ ꯄꯨꯔꯗꯤ ꯂꯣꯏꯔꯦꯍꯦ
ꯌꯥꯝ ꯀꯪꯕ꯭ꯔꯥ ꯅꯪ
ꯑꯧ ꯍꯥꯏꯅꯤꯡꯉꯥꯏ ꯂꯩꯇ꯭ꯔꯦ
ꯑꯣ ꯅꯨꯡꯁꯥ ꯃꯔꯛꯇ ꯀꯩꯅꯣ ꯇꯧꯔꯗꯤ ꯅꯪꯒꯤ ꯏꯁꯀꯤꯂꯤꯇꯟꯒꯨꯝꯕ ꯎꯕ꯭ꯔꯣ
ꯑꯁ ꯅꯪꯁꯨ ꯑꯗꯨꯗꯤ ꯍꯦꯟꯃꯟ
ꯅꯨꯡꯁꯥ ꯃꯥꯔꯛꯇ ꯇꯣꯢ ꯇꯣꯢꯅ ꯆꯠꯀꯅꯣ ꯅꯨꯡꯁꯥ ꯃꯔꯥꯛꯇ ꯇꯣꯢ ꯇꯣꯢꯅ ꯆꯠꯀꯅꯨꯀꯣ
ꯆꯠꯇꯦꯗ ꯑꯩꯗꯤ ꯃꯄꯥꯥꯟ ꯑꯝꯇ ꯊꯣꯛꯇꯦꯌꯦ ꯌꯨꯝꯗ ꯈꯛꯇ ꯂꯩꯌꯦ
ꯑꯗꯨꯗꯤ ꯂꯪꯇ꯭ꯔꯤꯛ ꯂꯪꯉꯒ ꯉꯧꯔꯝꯃꯅꯤꯀꯣ
ꯎꯝ ꯌꯥꯝ ꯉꯧꯔꯦ ꯍꯥꯏꯇꯥꯔꯦ ꯍꯣꯏ ꯅꯪꯗꯤ ꯃꯨꯕ꯭ꯔꯣ ꯉꯧꯕ꯭ꯔꯣ
ꯑꯩꯗꯤ ꯃꯨꯕꯅꯦ
ꯅꯨꯄꯥꯗꯤ ꯃꯨꯕꯅ ꯐꯖꯕꯅꯦ
ꯍꯣꯏ ꯃꯨꯃꯟꯕꯒꯤ ꯃꯝꯈ꯭ꯔꯦꯕ ꯑꯩꯁꯦ
ꯎꯝ ꯅꯨꯄꯥꯗꯤ ꯃꯝꯃꯁꯨ ꯐꯖꯕꯅꯤ ꯅꯨꯄꯥ ꯉꯧꯕꯁꯤꯡꯗꯤ ꯑꯁ ꯇꯜꯂꯦ ꯑꯩꯗꯤ
ꯎꯗ꯭ꯔꯦ ꯑꯩꯗꯤ
ꯅꯌꯥ ꯈꯛꯇ ꯎꯔꯝꯃꯅꯤ ꯑꯗꯨꯗꯤ
ꯍꯣꯏ ꯑꯗꯨꯒꯤ ꯃꯤ ꯑꯗꯨꯒꯤ ꯃꯤ ꯃꯔꯛ ꯇꯤꯟꯅꯕꯁꯦ ꯌꯥꯝ ꯂꯨꯔꯦꯅꯦ ꯅꯨꯡꯗꯥꯡꯒꯨꯝꯕ ꯅꯣꯡꯒꯨꯝꯕ ꯀꯩꯅꯣꯝ ꯃꯪꯉꯗꯤ ꯎꯕꯗꯣ ꯈꯔ ꯋꯥꯕꯅꯦ
ꯑꯗꯨꯗꯤ ꯅꯪ ꯃꯝꯕꯗ ꯆꯠꯀꯅꯣ ꯉꯥꯟꯕ ꯈꯛꯇ ꯄꯨꯜꯂꯗꯤ ꯃꯤ ꯄꯨꯜꯂꯗꯤ
ꯑꯗꯨꯒꯤ ꯑꯩ ꯇꯣꯁꯂꯥꯏꯒ ꯂ ꯂꯦꯝ ꯅꯠꯇ꯭ꯔꯒꯅ ꯇꯣꯁꯂꯥꯏ ꯑꯃ ꯑꯃꯗꯤ ꯑꯗꯨꯝ ꯄꯥꯏꯔꯒ ꯆꯠꯂꯤ
ꯎꯝ ꯑꯗꯨꯅ ꯊꯕꯛ ꯑꯣꯏꯌꯦꯕ ꯅꯪꯒꯤ
ꯑꯣꯏ ꯑ
ꯅꯣꯏ ꯌꯨꯝꯗ ꯍ ꯀꯩꯀꯩ ꯄꯥꯒꯦ
ꯌꯨꯝ ꯍꯥꯏꯗꯤ ꯌꯨꯝ ꯑꯁꯦꯡꯕꯗꯔꯣ
ꯅꯪ ꯍꯧꯖꯤꯛ ꯌꯨꯝ ꯑꯁꯦꯡꯕꯗꯤ ꯅꯠꯇꯦ ꯂꯩꯕꯁꯦ ꯎꯝ ꯅꯣꯏ ꯌꯨꯝ ꯃ ꯁꯦꯝꯗ ꯀꯩ ꯀꯩ ꯄꯥꯡꯒꯦ ꯍꯥꯏꯕ ꯂ
ꯃ ꯄꯥꯜꯂꯦꯗ ꯂꯣꯏ ꯄꯥꯜꯂꯦꯗ
ꯄꯜꯥꯅꯤ ꯍ ꯎꯝ ꯑꯗꯨꯗꯤ ꯂꯩꯥꯛꯕ ꯌꯥꯝ ꯅꯨꯡꯉꯥꯏꯒꯅꯤꯅꯦ
ꯄꯨꯔꯥ ꯄꯦꯔꯥꯗꯥꯏꯁ ꯑꯣꯏꯌꯅꯦ
ꯎꯝ ꯆꯠꯅꯤꯡꯉꯦ ꯑꯗꯨꯗꯤ
ꯂꯥꯛꯑꯣ ꯂꯅꯥꯑꯣ ꯄꯨꯨꯟꯁꯤ ꯆꯨꯞ
ꯎꯝ ꯂꯩꯥꯏꯒ ꯍꯣꯏ ꯅꯝꯅ ꯑꯃꯨꯛ ꯇꯥꯟꯕ ꯌꯥꯗꯦꯀꯣ
ꯑꯝ
ꯉꯁꯤꯕꯨ ꯑꯃꯨꯛ ꯂꯩꯕ꯭ꯔꯥ
ꯂꯩꯔꯝꯒꯅꯤ ꯁꯤꯗꯦ ꯊ꯭ꯔꯤ ꯅꯠꯇ꯭ꯔꯣ ꯏꯡꯒꯦ ꯉꯔꯥꯡ ꯈꯔ ꯌꯦꯡꯉꯒ ꯌꯦꯡꯉꯒ ꯑꯗꯨꯝ ꯇꯨꯝꯈ꯭ꯔꯦ ꯅꯨꯄꯥꯅꯕꯨ ꯕꯣꯟ ꯌꯦꯡꯒꯗꯤ ꯌꯥꯗꯦ ꯍꯥꯏꯕ ꯂꯩꯕ꯭ꯔꯣ
ꯅꯠꯇꯦ ꯑꯌꯥꯝꯕꯗꯤ ꯑꯌꯥꯝꯕꯗꯤ ꯌꯦꯡꯉꯦꯗꯅ ꯕꯣꯟ ꯗꯨ ꯑꯗꯨꯒꯅꯤꯗ ꯑꯗꯨꯒꯤꯅꯤꯗ ꯍꯪꯕꯁꯦ
ꯎꯝ ꯑꯗꯨ ꯅꯪꯗꯤ ꯀꯅꯥꯕꯨ ꯁꯞꯄꯣꯔꯠ ꯇꯧꯕꯔꯥ
ꯑꯩꯔꯣ ꯑꯩꯗꯤ
ꯎꯝ ꯅꯪꯗꯤ
ꯃꯤ ꯑꯅꯦꯝꯕ ꯅꯨꯄꯥ ꯑꯃ ꯂꯩꯕꯗꯣ ꯈꯪꯕꯔꯥ ꯑꯦ ꯅꯥ ꯍꯧꯕꯗꯨꯅꯤ ꯑꯥꯎ ꯎꯝ ꯅꯪꯗꯤ ꯑꯉꯥꯡꯕꯗꯨꯔꯣ
ꯎꯝ ꯇꯧꯗꯦ ꯑꯩꯈꯣꯏꯗꯤ ꯑꯗꯨꯒꯨꯝꯕꯥꯗ